ꯇꯥꯕ꯭ꯔꯣ
ꯑꯣ ꯕ꯭ꯔꯦꯛꯐꯥꯁꯀ ꯁꯥꯔꯕꯣ
ꯆꯥꯔꯦ
ꯎꯝ
ꯑꯩꯗꯔꯃꯤꯅꯣ ꯂꯒꯌꯥ
ꯍꯧꯒꯠꯂꯛꯑꯦ ꯑꯗꯣ ꯁꯨꯝ ꯂꯩꯔꯝꯕꯅꯦ ꯅꯪ ꯏꯪꯂꯤꯁ ꯀ꯭ꯂꯥꯁꯀꯤꯗꯣ ꯍꯪꯉꯛꯀꯦ ꯏꯪꯂꯤꯁ ꯀ꯭ꯂꯥꯁꯀꯤꯗꯣ ꯀꯃꯥꯏ ꯀꯃꯥꯏꯅ ꯇꯧꯔꯤꯒꯦ ꯌꯥꯎꯔꯤꯕ꯭ꯔꯥꯅ ꯍꯪꯒꯦꯅ ꯇꯧꯔꯝꯕꯅꯤ
ꯌꯥꯎꯔꯤꯌꯦ ꯌꯥꯎꯎꯨꯕꯨꯗꯤ ꯑꯗꯣ ꯊꯥ ꯑꯃꯃꯨꯛꯇꯤ ꯌꯥ ꯌꯥꯎꯔꯨꯗ꯭ꯔꯦ ꯍꯥꯏꯗꯤ ꯀꯩꯅꯣ ꯇꯧꯕꯒꯤ ꯅꯥꯕ ꯌꯦꯛꯄ ꯈꯔ ꯌꯥꯎꯁ ꯁꯕꯗꯩ ꯂꯦꯞꯈ꯭ꯔꯦꯕꯀꯣ ꯑꯗ ꯏꯪꯂꯤꯁꯦ ꯏꯪꯂꯤ ꯀ꯭ꯂꯥꯁꯦ ꯀꯥꯟꯗꯤ ꯀꯥꯟꯅꯗꯣꯏꯅꯦꯕꯀꯣ ꯑꯗꯨꯒ ꯌꯥꯎꯕꯁꯦ ꯈꯤꯇꯪ ꯆꯥꯡ ꯅꯥꯏꯅ ꯌꯥꯎꯕꯤꯕ ꯑꯗꯨꯒ ꯄ꯭ꯔꯦꯛꯇꯤꯁ ꯐꯖꯅ ꯇꯧꯕꯤꯕ ꯑꯁꯤ ꯅꯠꯇ꯭ꯔꯗꯤ ꯏꯝꯄ꯭ꯔꯨꯞ ꯆꯦꯛ ꯀꯌꯥ ꯂꯩꯌꯨ ꯌꯥꯗꯦꯕ
ꯇꯥꯏ ꯀꯗꯥꯏ ꯑꯩ ꯖꯒꯥꯥꯗꯤ ꯌꯧꯔꯦ ꯇ ꯀꯃꯥꯏꯅ ꯀꯔꯤ ꯇꯥꯛꯏꯒꯦ ꯍꯧꯖꯤꯛꯁꯤꯕꯣ
ꯀꯟꯖꯪꯁꯟ ꯇꯥꯛ ꯌꯦꯡꯉꯦ ꯑꯩꯅ ꯈꯪꯍꯧꯕꯗ ꯑꯩꯗꯣ ꯀꯥꯏꯩꯅꯉꯕꯣꯛ ꯈꯪꯍꯧꯕꯅꯦ ꯑꯗꯣ ꯊꯥ ꯑꯃ ꯇꯥꯛꯁꯟꯈꯤꯕ ꯍꯥꯏꯁꯦ ꯆꯦꯞꯇꯔ ꯃꯆꯥ ꯃꯆꯥ ꯃꯆꯥ ꯃꯆꯥ ꯃꯆꯥ ꯑꯥ ꯌꯥꯎꯒꯤꯕꯅꯤꯅꯀꯣ ꯇꯥꯛꯀꯗꯕ ꯃꯆꯥ ꯃꯆꯥꯁꯦ ꯂꯣꯏ ꯇꯥꯛ ꯌꯥꯎꯁꯟꯒꯔꯦꯕ ꯑꯗꯣ ꯑꯩꯗꯤ ꯄꯨꯔꯥ ꯉꯔꯥꯡꯈꯛ ꯌꯥꯎꯕꯅꯦꯕ ꯀ꯭ꯂꯥꯁꯁꯦ ꯇꯔꯪ ꯆꯠꯈ꯭ꯔꯦ ꯑꯗꯣ ꯑꯗꯨꯝ ꯌꯥꯎꯁꯜꯂꯒ ꯃꯣꯏꯅ ꯁꯦꯝꯃꯛꯄ ꯑꯦꯁꯥꯏꯃꯦꯟ ꯀꯩꯀꯥꯗꯣ ꯌꯦꯡꯀꯥꯟꯗ ꯑꯃꯨꯛ ꯈꯤꯇꯪ ꯒ꯭ꯌꯥꯟ ꯂꯥꯛꯄ ꯌꯦꯡꯒꯦ ꯇꯧꯕꯅꯦꯕ ꯍꯥꯏꯗꯤ ꯑꯩꯅ ꯀ꯭ꯂꯥꯁ ꯌꯥꯎꯔꯤꯁꯤꯗꯤ ꯑꯩꯉꯣꯟꯗ ꯀꯥꯟꯗꯤ ꯀꯥꯟꯅꯔꯛꯀꯗꯕꯗꯨꯗ ꯇꯁꯦꯡꯅ ꯏꯪꯂꯤꯁ ꯀ꯭ꯂꯥꯁꯁꯤ ꯌꯥꯎꯒꯦ ꯍꯥꯏ ꯇꯥꯔꯗꯤ ꯗꯥꯏꯔꯦꯛ ꯃꯉꯣꯟꯗ ꯐꯣꯀꯁ ꯇꯧ ꯍꯥꯏꯕꯅꯦꯕ ꯄ꯭ꯔꯦꯛꯇꯤꯁ ꯇꯧ ꯐꯣꯀꯁ ꯇꯧ ꯑꯥ ꯇꯥꯛꯈꯤꯕ ꯀ꯭ꯂꯥꯁꯇꯣ ꯑꯩꯅ ꯃꯨ ꯅꯩꯅꯧ ꯑꯩ ꯒꯤ ꯑꯃꯨꯛ ꯁꯤꯖꯤꯟꯅꯧ ꯍꯥꯏꯕꯅꯦꯕ ꯑꯩꯅ ꯇꯧꯔꯤꯁꯤꯅ ꯀꯩꯗꯧꯔꯦ ꯀꯥꯟꯗ ꯀ꯭ꯂꯥꯁ ꯌꯥꯎꯕ ꯇꯥꯏꯃꯤꯡꯁꯦ ꯁꯤ ꯈꯛꯇꯅꯦꯕ ꯑꯩꯅ ꯏꯪꯂꯤꯁ ꯄ꯭ꯔꯦꯛꯇꯤꯁ ꯇꯧꯔꯤꯁꯦ ꯑꯇꯩ ꯃꯇꯝꯁꯦ ꯁꯨꯡꯁꯪ ꯁꯪꯗꯕ ꯑꯗꯨꯗꯨꯅ ꯑꯥ ꯏꯝꯄ꯭ꯔꯨꯚꯃꯦꯟ ꯂꯥꯛꯄꯁꯦ ꯈꯔ ꯇꯞꯄꯦ ꯍꯥꯏ ꯇꯔꯦ ꯑꯩ ꯑꯩꯕꯨꯗꯤ ꯆꯍꯤ ꯐꯥꯕꯗꯤ ꯐꯥꯗ꯭ꯔꯤ ꯃꯤ ꯆꯍꯤ ꯑꯅꯤ ꯐꯥꯔꯐꯥꯎ ꯑꯗꯨꯝ ꯌꯥꯎꯔꯤ ꯂꯦꯚꯦꯜ ꯋꯥꯟꯗꯀꯣ ꯅꯣꯏꯗꯤ ꯈꯔ ꯐꯔꯤꯒ ꯍꯥꯏꯔꯛꯑꯦꯕ ꯑꯩꯈꯣꯏ ꯗ ꯑꯍꯟꯈꯩꯅ ꯑꯩꯈꯣꯏ ꯆꯍꯤ ꯑꯅꯤ ꯐꯥꯖꯤꯜꯂꯛꯑꯕꯅꯤ ꯋꯥꯟꯗ ꯂꯩꯁ ꯀꯥꯏꯅ ꯍꯥꯏꯕ ꯌꯥꯎꯋꯦ ꯑꯩꯈꯣꯏ ꯀꯥꯒꯤꯈꯤꯕꯁꯨ ꯑꯗꯨꯝ ꯌꯥꯎꯔꯦ ꯑꯅꯧꯕꯁꯨ ꯐꯅꯌꯥꯝ ꯌꯥꯎꯔꯛꯏ ꯑꯗꯣ ꯑꯩ ꯋꯥꯈꯜꯗꯗꯤ ꯁꯤ ꯀ꯭ꯂꯥꯁꯁꯦ ꯌꯥꯝ ꯐꯩ ꯌꯥꯎꯒꯦ ꯍꯥꯏ ꯇꯥꯔꯒꯗꯤ ꯈꯤꯇꯪ ꯃꯇꯝ ꯊꯥꯗꯕ ꯈꯤꯇꯪ ꯍꯣꯠꯅꯕ ꯃꯥꯒꯤ ꯒꯤ ꯗꯃꯛꯇ ꯈꯔ ꯀꯥꯏꯊꯣꯛꯄ ꯄ꯭ꯔꯦꯛꯇꯤꯁ ꯇꯣꯏꯅ ꯇꯧꯕꯤꯕ ꯁꯤꯃ ꯗꯔꯀꯥꯔ ꯑꯣꯏꯕ꯭ꯔꯅ ꯈꯜꯂꯦꯕꯀꯣ ꯑꯗꯣ ꯆ ꯉꯝꯗꯕ ꯍꯟꯗꯛꯁꯦ ꯅꯪ ꯍꯤꯟꯗꯤ ꯌꯥꯎꯕ꯭ꯔꯣ ꯅꯪ ꯀꯃꯥꯏꯅ ꯇꯧ
ꯑꯩ ꯍꯤꯟꯗꯤꯗꯣ ꯁꯤꯅꯤꯗ ꯍꯤꯟꯗꯤ ꯑꯣꯏꯔꯁꯨ ꯏꯪꯂꯤꯁ ꯑꯣꯏꯔꯁꯨ ꯃꯉꯥꯏꯔꯦ ꯑ ꯍꯤꯟꯗꯤꯗꯨꯁꯨ ꯑꯩ ꯌꯥꯎꯔꯤꯈꯩꯗꯤ ꯑꯗꯨꯝ ꯀꯥꯟꯅꯩ ꯑꯗꯨꯒ ꯇꯥꯛꯂꯛꯄꯁꯤꯡꯗꯣ ꯒ꯭ꯌꯥꯟ ꯇꯥꯔꯒ ꯏꯁꯥꯗ ꯁꯣꯝ ꯍꯣꯝꯋꯥꯛꯀꯨꯝꯕ ꯃꯁꯥ ꯃꯁꯥ ꯄꯤꯕꯗꯨꯁꯨ ꯑꯗꯨꯝ ꯄ꯭ꯔꯦꯛꯇꯤꯁ ꯑꯣꯏꯅ ꯇꯧꯔꯦꯀꯣ ꯑꯗꯨꯒ ꯌꯨꯝ ꯈꯔ ꯈꯔ ꯁꯨꯝ ꯉꯥꯡꯕ ꯈꯣꯠꯄ ꯑꯗꯒꯤꯗꯤ ꯍꯦꯛ ꯏꯃꯥꯟꯅꯕ ꯏꯃꯥꯟꯅꯕꯤꯗ ꯃꯦꯁꯦꯁ ꯈꯔ ꯊꯥꯅꯕꯁꯤꯗ ꯍꯤꯟꯗꯤꯗꯒ ꯈꯔ ꯊꯥꯖꯤꯟꯕꯒꯨꯝꯕ ꯑꯩꯁꯨ ꯊꯧꯑꯣꯏꯅꯦꯀꯣ ꯑꯗꯨꯀꯥꯟꯅ ꯇꯧꯔꯀꯥꯟꯗ ꯍꯤꯟꯗꯤꯒꯤ ꯉꯥꯡꯕꯒꯤ ꯖꯒꯥ ꯑꯃꯗꯤ ꯇꯗ ꯁꯨꯝ ꯁꯥꯒꯠ ꯆꯕ ꯍꯥꯏꯇꯔꯦ ꯑꯗꯨꯃꯥꯏꯅ ꯈꯔ ꯇꯧꯔꯝꯃꯦ ꯑꯗꯣ ꯈꯔ ꯂꯩꯔꯒ ꯑꯩꯗꯣ ꯑꯦꯛꯖꯥꯝꯒꯤ ꯑꯃꯨꯛ ꯐꯥꯡ ꯐꯥꯡꯖꯅꯕꯗꯒꯤ ꯑꯃꯨꯛ ꯑꯩꯗꯣ ꯍꯤꯟꯗꯤ ꯀ꯭ꯂꯥꯁꯇꯣ ꯇꯣꯛꯑꯦ ꯇꯣꯛꯄꯗꯒꯤꯗꯤ ꯑꯃꯨꯛ ꯑꯩꯗꯣ ꯀꯩꯅꯣ ꯇꯧꯊꯔꯦ ꯍꯥꯏꯇꯥꯔꯦ ꯑ ꯍꯩꯔꯝ ꯕꯣ ꯀꯧꯁꯜꯂꯛꯄꯗꯣ ꯑꯗꯨꯃꯥꯏꯅ ꯇꯧꯋꯦ ꯑꯗꯨꯗꯨꯅ ꯁꯨꯝ ꯁꯨꯝ ꯁꯤꯖꯤꯟꯅꯒꯤꯗ ꯇꯥꯔꯒꯗꯤ ꯗꯤ ꯁꯨꯝ ꯁꯨꯝ ꯀꯥꯎꯁꯜꯂꯛꯄꯗꯣ ꯑꯣꯏ ꯑꯗꯨꯒ ꯍꯥꯟꯅ ꯂꯩꯔꯝꯕ ꯑꯩꯒꯤ ꯂꯦꯕꯦꯜꯗꯣ ꯀꯩꯇ ꯍꯩꯇꯅ ꯂꯩꯔꯝꯕꯗꯣ ꯑꯗꯨꯗꯒꯤꯗꯤ ꯍꯧꯖꯤꯛꯁꯤꯅ ꯈꯤꯇꯪ ꯈꯤꯇꯪ ꯏꯝꯄ꯭ꯔꯨꯞ ꯇꯤ ꯑꯣꯏ ꯍꯥꯏꯇꯥꯔꯦ ꯑꯣꯏꯔꯒꯁꯨ ꯁꯤꯖꯤꯟꯅꯗꯕꯅꯤꯅ ꯑꯩꯅ ꯍꯧꯅꯤꯡꯉꯤ ꯆꯥꯡꯗꯨꯗꯤ ꯌꯧꯗ꯭ꯔꯤꯑꯦꯕ ꯑꯗꯨꯅ ꯇꯣꯏꯅ ꯁꯤꯖꯤꯟꯅꯕ ꯑꯃꯗꯤ ꯆꯪꯉꯦ ꯃꯁꯦ
ꯎꯝ ꯀꯥꯟꯅꯕꯗꯤ ꯑꯗꯨꯝ ꯐꯪꯉꯤ ꯅꯠꯇ꯭ꯔꯥ ꯑꯈꯣꯏ ꯁꯤꯒꯤꯁꯦ
ꯐꯪꯉꯤꯅꯦ ꯀꯩꯗꯧ ꯐꯪꯉꯣꯏꯗꯣꯏꯅꯣ ꯑꯗꯨꯗ ꯑꯩꯈꯣꯏꯅ ꯂꯣꯟ ꯇꯝꯕ ꯍꯥꯏꯁꯤꯗꯕꯨꯀꯣ ꯎꯝ ꯁꯨꯝ ꯉꯥꯡꯕ ꯑꯃꯗꯤ ꯃꯊꯧ ꯇꯥꯏ ꯏꯪꯂꯤꯁ ꯑꯣꯏꯁꯅꯨ ꯍꯤꯟꯗꯤ ꯑꯣꯏꯁꯅꯨ ꯀꯣꯔꯤꯌꯥꯟ ꯑꯣꯏꯁꯅꯨ ꯖꯄꯅꯤꯁ ꯑꯣꯏꯁꯅꯨ ꯅꯣꯡꯃꯒꯤ ꯉꯥꯏꯍꯥꯛ ꯉꯥꯏꯍꯥꯛ ꯈꯔ ꯈꯔ ꯄꯨꯡꯈꯥꯏ ꯑꯃ ꯄꯨꯡ ꯑꯃ ꯁꯨꯃꯥꯏꯅ ꯉꯥꯡꯅꯕꯁꯦ ꯍꯧꯖꯤꯛ ꯏꯪꯂꯤꯁ ꯇꯝꯕꯁꯤꯁꯨ ꯆꯨꯝ ꯃꯉꯥꯏꯔꯦꯀꯣ ꯉꯥꯡꯕꯒꯤ ꯑꯣꯏꯇꯥꯔꯒꯗꯤ ꯑꯩꯈꯣꯏꯅ ꯏꯪꯂꯤꯁꯁꯦ ꯊꯤꯑꯣꯔꯤ ꯃꯌꯥꯝꯁꯦ ꯇꯥꯛꯑꯒ ꯄꯨꯡꯈꯥꯏꯃꯨꯛꯀꯤ ꯁꯦꯁꯟ ꯑꯃ ꯑꯈꯣꯏ ꯃꯁꯦꯟ ꯋꯥꯔꯤ ꯁꯥꯕꯒꯤ ꯏꯪꯂꯤꯁꯇ ꯉꯥꯛꯇ ꯑꯣ ꯅꯠꯇ꯭ꯔ ꯄꯨꯡꯃꯨꯛ ꯑꯣꯏꯔꯁꯨ ꯑꯩꯈꯣꯏ ꯃꯁꯦꯟ ꯋꯥꯔꯤ ꯁꯥꯟꯅꯕ ꯄꯒꯤ ꯑꯈꯣꯏ ꯇꯔꯥꯕꯨ ꯑꯣꯏꯔꯁꯨ ꯑꯃꯒ ꯑꯃꯒ ꯆꯥꯛ ꯆꯥꯔꯕ꯭ꯔꯥ ꯑꯈꯣꯏ ꯍꯪꯅꯗꯅ ꯈꯣꯠꯇꯅ ꯏꯪꯂꯤꯁꯇ ꯉꯥꯛꯇ ꯁꯨꯝ ꯂꯣꯟꯅꯔꯒ ꯑꯗꯨꯃꯥꯏꯅ ꯇꯧ ꯇꯥꯔꯗꯤ ꯏꯪꯃꯤꯁꯁꯤꯁꯨ ꯑꯗꯨꯝ ꯅꯣꯡꯃ ꯅꯣꯡꯃꯒꯤ ꯊꯥ ꯑꯃ ꯊꯥ ꯑꯃꯅꯤꯗ ꯌꯥꯝ ꯏꯝꯄ꯭ꯔꯨꯨꯞ ꯂꯥꯛꯀꯅꯤꯕ ꯁꯨꯃꯥꯏꯅ ꯇꯧꯗꯅ ꯍꯤꯟꯗꯤꯁꯤꯁꯨ ꯑꯗꯨꯃꯥꯏꯅ ꯇꯧ ꯇꯥꯔꯒꯗꯤ ꯑꯩ ꯍꯤꯟꯗꯤꯗꯨꯁꯨ ꯑꯗꯨꯃꯥꯏꯅ ꯆ ꯍꯩꯔꯝꯒꯗꯕꯅꯦꯕ ꯑꯗꯣ ꯑꯩꯈꯣꯏꯁꯦ ꯌꯨꯝꯁꯦ ꯂꯩꯔꯤꯁꯦ ꯑꯥ ꯃꯅꯤꯄꯨꯔꯤ ꯂꯣꯟꯕ ꯉꯥꯛꯇ ꯂꯩꯔꯕꯅꯤꯅ ꯍꯤꯟꯗꯤꯒꯤ ꯏꯪꯂꯤꯁꯀꯤ ꯉꯥꯡꯕꯒꯤ ꯃꯇꯝꯗꯣ ꯐꯪꯗꯦꯗꯅꯀꯣ ꯑꯗꯣ ꯑꯈꯣꯏꯅ ꯃꯄꯥꯟ ꯂꯝꯗ ꯂꯩꯈꯤꯕ ꯑꯣꯏꯇꯥꯥꯔꯒꯗꯤ ꯑꯗꯨꯗꯨꯣ ꯐꯪ ꯇꯥꯔꯒꯗꯤ ꯑꯩꯈꯣꯏꯗ ꯀꯥꯟꯅꯕꯗꯣ ꯍꯦꯟꯅ ꯀꯥꯟꯅꯕ ꯑꯣꯏꯗꯣꯏꯅꯦꯕ ꯍꯧꯖꯤꯛ ꯀꯥꯟꯅꯩꯁꯤꯗꯒꯤ ꯍꯦꯟꯅ ꯗꯕꯜ ꯗꯕꯜꯗ ꯀꯥꯟꯅꯗꯣꯏꯅꯦꯕ
ꯎꯝ ꯎꯝ ꯑꯗꯨꯅꯦ ꯑꯩꯅ ꯍꯥꯏꯔꯛꯑꯣ
ꯑꯩꯒꯤ ꯍꯤꯟꯗꯤ ꯀ꯭ꯂꯥꯁ ꯇꯝꯃꯤꯉꯩꯗꯨꯗ ꯑꯩꯒ ꯍꯤꯟꯗꯤ ꯇꯝꯃꯤꯟꯅꯕꯅ ꯄꯤ ꯑꯃ ꯌꯥꯎꯋꯦ ꯑꯈꯣꯏꯅꯤ ꯈꯇꯪ ꯇꯥꯛꯑꯦ ꯑꯣꯖꯥꯗꯨꯅ ꯑꯗ ꯑꯈꯣꯏꯅꯤ ꯈꯇꯗꯤ ꯃꯥꯁꯨ ꯍꯧꯖꯤꯛ ꯃꯥꯁꯨ ꯃꯇꯝꯗꯨꯗ ꯖꯄꯅꯤꯁ ꯂꯦꯡꯒ꯭ꯣꯏꯁ ꯇꯝꯃꯦ ꯃꯥꯁꯦ ꯃꯄꯥꯜ ꯂꯝꯗ ꯒꯔ꯭ꯦꯇꯔ ꯅꯣꯏꯗ ꯇꯥꯥꯗ ꯑ ꯖꯄꯦꯅꯤꯁ ꯂꯦꯡꯒ꯭ꯋꯦꯁ ꯀꯣꯔꯁ ꯌꯥꯎꯔꯨꯔꯒ ꯃꯥꯁꯦ ꯃꯅꯤꯄꯨꯔꯗ ꯊꯣꯛꯂꯛꯑꯒ ꯂꯩꯕꯅꯦꯕ ꯖꯄꯅꯤꯁ ꯂꯦꯡꯒ꯭ꯋꯦꯇ ꯌꯥꯎꯔꯀꯥꯟꯗ ꯖ ꯇꯝ ꯃꯣꯏꯁꯦ ꯅꯨꯡꯇꯤꯒꯤ ꯕꯤꯗꯤꯑꯣ ꯀꯣꯂꯤꯡ ꯁꯦꯁꯟ ꯑꯃ ꯇꯧꯔꯒ ꯃꯣꯏꯁꯦ ꯑꯗꯨꯝ ꯆꯖꯄꯟꯅꯤꯁ ꯂꯦꯡꯒ꯭ꯋꯦꯁꯇ ꯋꯥꯔꯤ ꯁꯥꯟꯅꯩꯌꯦꯕꯀꯣ ꯃꯣꯏꯁꯦ ꯃꯣꯏꯅ ꯍꯥꯏꯔ ꯃꯥꯅ ꯍꯥꯏꯔꯝꯕꯗ ꯑꯗꯣ ꯃꯣꯏꯁꯤ ꯖꯄꯟ ꯖꯄꯥꯟꯗ ꯊꯕꯛ ꯇꯥꯟꯅꯕꯅꯦꯕ ꯃꯥꯁꯦ ꯑꯗꫭ ꯊꯕꯛ ꯐꯪꯈ꯭ꯔꯕ ꯃꯥꯜꯂꯦ ꯀꯨꯏꯗ꯭ꯔꯤ ꯆꯌꯣꯜ ꯑꯃ ꯑꯅꯤ ꯑꯃ ꯑꯅꯤ ꯃꯨꯛꯇ ꯉꯥꯏꯔꯤ ꯃꯥꯜꯂꯦ ꯃꯥꯥꯏ ꯏꯁꯇꯦꯇꯁꯇ ꯎꯕꯗ ꯃꯥꯗꯣ ꯑꯥꯗ ꯖꯄꯥꯟ ꯆꯠꯈ꯭ꯔꯦꯕ ꯖꯄꯥꯟꯗ ꯂꯩꯒ ꯍꯧꯖꯤꯛ ꯖꯄꯥꯟꯗ ꯂꯩꯔꯤꯕ ꯑꯗꯨꯗꯨꯅ ꯑꯩꯁꯨ ꯄꯥꯎꯕꯨꯗꯤ ꯐꯥꯎꯔꯨꯗ꯭ꯔꯦ ꯑꯗꯨ ꯑꯣꯏꯔꯒꯁꯨ ꯑꯗꯨꯝ ꯃꯥꯏꯅ ꯇꯣꯏꯅ ꯃꯣꯏꯁꯦ ꯎꯝ ꯚꯗꯤꯑꯣ ꯃꯣꯏꯁꯦ ꯚꯤꯗꯤꯑꯣ ꯀꫭꯟꯐ꯭ꯔꯦꯟꯁ ꯇꯧꯔꯒ ꯑꯗꯨꯝ ꯃꯣꯏꯁꯦ ꯋꯥꯔꯤ ꯑꯗꯨꯝ ꯁꯥꯔꯦ ꯖꯄꯥꯟꯁꯦ ꯖꯄꯥꯟ ꯄ꯭ꯔꯦꯛꯇꯤꯁ ꯀ꯭ꯂꯥꯁ ꯏꯁ ꯁ꯭ꯄꫭ ꯁ꯭ꯄꫭ ꯄꯤꯀꯤꯡ ꯄ꯭ꯔꯦꯛꯇꯤꯁ ꯀ꯭ꯂꯥꯁ ꯑꯃ ꯑꯗꯨꯝ ꯇꯧꯔꯦꯗꯅꯀꯣ ꯅꯨꯡꯇꯤꯒꯤꯁꯦ ꯃꯣꯏ ꯃꯁꯦꯟꯀꯣ ꯑꯗꯨꯒ ꯑꯗꯨꯃꯥꯏꯅ ꯃꯣꯏꯁꯦ ꯑꯗꯨꯝ ꯈꯨꯠꯂꯣꯏꯔꯒ ꯍꯥꯏꯒꯗꯔ ꯑꯗꯨꯝ ꯍꯩꯅꯕꯤ ꯑꯣꯏꯅ ꯊꯝꯈ꯭ꯔꯀꯥꯟꯗ ꯑꯥꯗ ꯆꯠꯈ꯭ꯔꯦ ꯑꯗꯨꯃꯥꯏꯅ ꯇꯧꯔꯒ ꯂꯩꯈ꯭ꯔꯦꯕ ꯖꯄꯥꯟꯗ ꯑꯗꯨꯅꯤꯗ ꯑꯗꯨꯗꯨꯅ ꯑꯩꯈꯣꯏꯁꯨ ꯇꯣꯏ ꯅ ꯄ꯭ꯔꯦꯛꯇꯤꯁ ꯇꯧꯕ ꯇꯣꯏꯅ ꯑꯝ ꯋꯥꯔꯤ ꯁꯥꯕ ꯇꯣꯏꯅ ꯉꯥꯡꯕ ꯑꯃ ꯆꯪꯉꯦ ꯃꯁꯤ ꯑꯩꯈꯣꯏ ꯂꯣꯟ ꯍꯩꯒꯦ ꯍꯥꯏꯗꯤ
ꯃꯥꯅꯦ ꯃꯥꯅꯦ ꯉꯥꯡꯅꯗ꯭ꯔꯕꯅꯤꯅꯀꯣ ꯑꯗꯣ ꯁꯤꯃ ꯗꯔꯀꯥꯔ ꯑꯣꯏꯕ ꯉꯥꯡꯅꯕ ꯀꯩꯅꯣꯝ ꯍꯥꯏꯔꯁꯨ ꯑꯗꯨꯝ ꯉꯥꯡꯊꯣꯛꯄ ꯑꯗꯨꯒ ꯃꯔꯨꯅ ꯑꫭꯏꯅ ꯏꯀꯥꯏꯗꯕ ꯁꯣꯏꯔꯁꯨ ꯏꯀꯥꯏꯗꯕ ꯑꯗꯨꯝ ꯏꯪꯂꯤꯁꯁꯦ ꯉꯥꯡ ꯌꯥꯔꯤꯉꯩ ꯉꯥꯡꯅꯕ ꯍꯣꯠꯅꯕ ꯁꯤ ꯗꯔꯀꯥꯔ ꯑꯣꯏꯌꯦꯕ ꯑꯩꯈꯣꯏꯅ
ꯊꯥꯏꯅꯒꯤ ꯑꯍꯜ ꯑꯍꯜꯁꯤꯡꯁꯦ ꯃꯉꯥꯏꯔꯦ ꯍꯧꯖꯤꯛ ꯑ ꯃꯣꯏꯁꯦꯠ ꯏꯪꯂꯤꯁ ꯀꯣꯔꯁ ꯇꯝꯗꯅ ꯂꯥꯏꯔꯤꯛ ꯇꯝꯗꯅ ꯑꯗꯒꯤ ꯏꯁꯄꯣꯀꯟ ꯏꯪꯂꯤꯁ ꯆꯠꯇꯅ ꯈꯣꯠꯇꯅ ꯀꯩꯁꯨ ꯇꯧꯔꯛꯄ ꯅꯠꯇꯦ ꯍꯤꯟꯗꯤꯒꯤꯁꯨ ꯃꯉꯥꯏꯔꯦ ꯑꯗꯣ ꯃꯣꯏꯁꯦ ꯍꯤꯟꯗꯤ ꯑꯗꯨꯝ ꯂꯣꯏ ꯕꯔꯦꯡ ꯕꯔꯦꯡ ꯉꯥꯡꯉꯤ ꯑꯗꯨꯝ ꯀꯩꯅꯣꯁꯦ ꯁ꯭ꯋꯥꯏꯁꯤꯗ ꯑꯗꯨꯝ ꯑꯩꯈꯣꯏꯒꯤ ꯑꯇꯣꯞꯄ ꯃꯄꯥꯟ ꯂꯝꯗꯒꯤ ꯂꯥꯛꯄ ꯃꯤꯁꯤꯡꯗꯣ ꯂꯥꯛꯄ ꯃꯇꯝꯗ ꯃꯣꯏ ꯍꯤꯟꯗꯤꯗꯨ ꯑꯗꯨꯝ ꯂꯣꯜꯂꯤ ꯑꯩꯈꯣꯏꯅ ꯂꯥꯏꯔꯤꯛꯇꯤ ꯇꯝꯃꯤ ꯑꯗꯨꯒ ꯍꯤꯟꯗꯤꯗꯨꯗꯤ ꯂꯣꯟ ꯉꯝꯅꯤ ꯇꯧꯅꯤ ꯍꯦꯛꯇ ꯂꯩꯍꯧꯋꯤ ꯑꯗꯨꯗꯨꯅ ꯑꯗꯨꯃꯥꯏꯅ ꯇꯧꯋꯥ ꯈꯦꯠꯅꯕꯁꯦ ꯑꯗꯨꯅ ꯇꯣꯏꯅ ꯉꯪꯊꯣꯛꯄ ꯏꯀꯥꯏ ꯈꯪꯗꯕ ꯅꯪꯅ ꯍꯧꯖꯤꯛ ꯍꯥꯏꯗꯣ ꯑꯗꯨꯁꯨꯃꯁꯨ ꯌꯥꯝ ꯃꯊꯧ ꯇꯥꯏ ꯃꯁꯦ ꯑꯗꯨꯒ ꯑꯉꯥꯡ ꯑꯣꯏꯔꯤꯉꯩ ꯍꯧꯖꯤꯛ ꯄꯤꯛꯏꯉꯩꯗ ꯑꯉꯥꯡꯁꯤꯡꯁꯦ ꯃꯣꯏꯁꯤꯅ ꯑꯃꯨꯛ ꯀꯩꯅꯣꯒꯨꯝꯕ ꯐꯣꯟꯒꯨꯝꯕ ꯀꯩꯗ ꯌꯦꯡꯕꯒꯤ ꯃꯣꯏꯗ ꯁꯨꯝ ꯂꯣꯟꯕ ꯉꯥꯡꯕꯁꯦ ꯃꯣꯏ ꯀꯣꯛꯁꯤꯗ ꯀꯩꯅꯣꯝꯃ ꯋꯥꯈꯜ ꯑꯃ ꯈꯜꯂꯛꯑꯁꯨ ꯀꯩꯗꯣꯝꯃ ꯄ꯭ꯔꯣꯁꯦꯁ ꯇꯧꯔꯛꯑꯁꯨ ꯃꯣꯏꯅ ꯀꯥꯔꯇꯨꯟꯒꯤ ꯃꯑꯣꯡꯗꯨ ꯈꯜꯂꯛꯑꯒ ꯑꯗꯨꯗ ꯉꯥꯡꯉꯤꯕ ꯂꯣꯟꯗꯨꯗ ꯃꯣꯏꯁꯦ ꯑꯦꯛꯁꯄ꯭ꯔꯦꯁ ꯇꯧꯔꯦ ꯐꯣꯡꯗꯣꯔꯛꯑꯦꯕ ꯃꯣꯏꯁꯦ ꯑꯗꯨꯒꯤ ꯃꯑꯣꯡꯗꯨꯗ ꯑꯁ ꯆꯥꯛꯂꯥꯝꯃꯤ ꯍꯥꯏꯕꯗ ꯍꯥꯏꯇꯥꯔꯁꯨꯣ ꯑꯦ ꯍꯤꯟꯗꯤ ꯂꯣꯟꯗꯨꯗꯤ ꯍꯦꯛ
ꯍꯥꯏꯗꯤ ꯃꯣꯏꯒꯤ ꯀꯩꯅꯣꯗꯣ ꯃꯣꯏꯒꯤ ꯀꯩ ꯇꯣꯟ ꯍꯥꯏꯒꯗ꯭ꯔꯥ
ꯍꯣ ꯍꯣ ꯍꯣꯏ ꯃꯣꯏꯒꯤ ꯇꯣꯟ ꯆꯠꯂꯦ ꯑꯗꯨꯒ ꯃꯣꯏꯅ ꯐꯣꯡꯗꯣꯛꯕꯁꯨ ꯑꯣꯝ ꯐꯣꯡꯗꯣꯛꯑꯦ ꯐꯣꯡꯗꯣꯛꯑꯕꯅꯤꯅ ꯑꯗꯒꯤꯗꯤ ꯑꯃꯨꯛ ꯑꯉꯥꯡꯅꯤꯅ ꯑꯃꯨꯛ ꯈꯔ ꯏꯀꯥꯏꯕꯁꯨ ꯑꯃꯨꯛ ꯈꯔ ꯋꯥꯠꯂꯤꯗꯅ ꯀꯣ ꯑꯗꯨꯗꯨꯅ ꯃꯣꯏꯅ ꯑꯗꯨꯗ ꯐꯣꯡꯗꯣꯛꯏ ꯑꯗꯨꯅ ꯑꯗꯨꯃꯥꯏꯅ ꯇꯧꯍꯧꯕꯗꯨ ꯑꯗꯨꯅ ꯃꯣꯏꯁꯦ ꯍꯌꯦꯡꯋꯥꯥꯏ ꯀꯣꯟꯅꯁꯨ ꯑꯗꯨꯝ ꯍꯤꯟꯗꯤ ꯍꯩꯒꯗꯕ ꯑꯉꯥꯡꯁꯤꯡꯒꯤ ꯑꯉꯥꯡꯁꯤꯡ ꯑꯣꯏꯔ ꯇ ꯑꯗꯣꯏꯅꯦꯕ ꯑꯗꯨꯝ ꯁꯦꯡꯅ ꯍꯥꯏꯕꯗ ꯂꯣꯟꯗꯤ ꯍꯩꯔꯅꯤꯕ
ꯑꯥ ꯉꯥꯡꯊꯣꯔꯛꯄꯁꯦ ꯑꯗꯨꯝ ꯃꯣꯏ ꯃꯆꯥꯅ ꯉꯥꯡꯕ ꯃꯥꯟꯕꯅꯦ ꯁꯣꯝꯒꯤ ꯃꯤꯅ ꯉꯥꯡꯕ ꯃꯥꯟꯕꯗꯣ ꯇꯧꯔꯦ ꯍꯥꯏꯕ
ꯂꯣꯟꯁꯦ ꯍꯥꯏꯗꯤ ꯐ꯭ꯂꯣ ꯑꯃꯗ ꯑꯗꯨꯝ ꯂꯦꯞꯇꯅ ꯖꯔ ꯉꯥꯡꯕ ꯉꯝꯃꯦꯕ ꯑꯩꯈꯣꯏꯅ ꯉꯥꯡꯕꯅ ꯄꯠ ꯄꯠ ꯄꯜꯂ ꯄꯜꯂꯒ ꯅꯤꯡꯁꯤꯡ ꯅꯤꯡꯁꯤꯡꯉꯒ ꯂꯣꯟꯁꯦ ꯄꯨꯁꯜꯂꯛꯀꯅꯤ ꯍꯣꯏ ꯑꯗꯨꯃꯥꯏꯅ ꯇꯧꯋꯦ ꯑꯗꯨꯅꯤ ꯑꯩꯅ ꯇꯨꯏꯁꯟ ꯇꯧꯔꯤꯕ ꯍꯣꯏ ꯑꯩꯅ ꯇꯨꯏꯁꯟ ꯇꯧꯔꯤꯕ ꯑꯉꯥꯡꯗꯨꯁꯨ ꯃꯉꯥꯏꯔꯦ ꯑꯗꯨꯝ ꯃꯆꯦꯒ ꯃꯥꯒꯅꯤ ꯇꯧꯔꯤꯁꯦ ꯃꯆꯦꯗꯨꯅ ꯈꯔ ꯆꯥꯎꯔꯦ ꯀꯂꯥꯁ ꯁꯚꯦꯟ ꯀꯥꯔꯦ ꯃꯥꯗꯤ ꯈꯔ ꯏꯀꯥꯏꯕ ꯈꯪꯉꯦ ꯏꯀꯥꯏꯕ ꯈꯪꯉꯕꯅꯤꯅ ꯑꯗꯨꯒꯨꯝꯕꯗꯣ ꯍꯩꯇꯔꯦ ꯁꯦꯡꯅ ꯑꯗꯨꯒ ꯀ꯭ꯂꯥꯁ ꯊ꯭ꯔꯤ ꯀꯥꯕꯒꯤꯅ ꯊ꯭ꯔꯤ ꯀꯥꯕꯒꯗꯨꯗꯤꯀꯣ ꯑꯁ ꯂꯣꯟ ꯂꯣꯟꯒꯅꯤꯕ ꯑꯩ ꯅꯪ ꯣꯜ ꯇ ꯅꯪ ꯄꯨꯅ ꯁꯥꯕꯨ ꯀꯦꯕ ꯄ꯭ꯔꯗꯛ ꯍꯥꯏꯕꯗꯤ ꯌꯦꯡ ꯑꯗꯣ ꯃꯥꯂꯣꯝꯗ ꯂꯥꯟꯗ ꯌꯥꯝ ꯌꯥꯎꯋꯦꯕ ꯑꯩ ꯑꯩꯁꯨ ꯆꯥꯏꯑꯕ ꯂꯗ ꯁꯔ ꯇꯅꯤꯝ ꯌꯥꯎꯔꯤꯕ ꯑꯗꯨ ꯑꯣꯏꯔꯒꯁꯨ ꯃꯥꯅ ꯑꯗꯨꯝ ꯂꯣꯟꯊꯣꯛꯄ ꯑꯗꯨꯝ ꯇꯧꯕꯅꯤꯅ ꯑꯩꯅ ꯆꯩꯁꯜꯂꯨꯗꯦꯕ ꯑꯗꯨꯝ ꯂꯣꯟꯖꯁꯅꯣꯅ ꯑꯗꯨꯝ ꯈꯜꯂꯦꯕ ꯑꯩꯅꯁꯨ ꯑꯈꯪ ꯈꯪꯕꯗ ꯍꯤꯟꯗꯤꯗ ꯃꯇꯦꯛ ꯃꯇꯦꯛ ꯈꯔ ꯈꯨꯝꯕꯒꯨꯝꯕ ꯑꯗꯒꯤ ꯈꯪꯗ꯭ꯔꯒꯅ ꯑꯗꯨꯝ ꯅ ꯈꯪꯕ ꯃꯥꯅ ꯍꯤꯟꯗꯤꯗ ꯑꯗꯨꯨꯝ ꯂꯣꯟꯍꯟꯒꯨꯝꯕ ꯑꯗꯨꯃꯥꯏꯅ ꯍꯦꯛ ꯇꯧꯋꯦ
ꯌꯥꯏ ꯑꯗꯨꯅꯅꯦ ꯃꯣꯏꯅ ꯌꯥꯝ ꯊꯨꯅ ꯏꯝꯄ꯭ꯔꯨꯨꯞ ꯑꯣꯏꯔꯤꯗꯣ ꯑꯩꯈꯣꯏ ꯑꯉꯥꯡꯈꯩꯁꯨ ꯉꯥꯏꯔꯦ ꯂꯣꯏꯅ ꯏꯪꯂꯤꯁ ꯍꯤꯟꯗꯤ ꯐꯖꯅ ꯄꯥꯏꯔꯦ ꯀ꯭ꯂꯥꯁ ꯊ꯭ꯔꯤ ꯐꯣꯔ ꯀꯥꯔꯤꯁꯦ ꯃꯣꯏ ꯃꯁꯦꯟ ꯁꯥꯟꯅꯕꯗ ꯏꯪꯂꯤꯁ ꯤꯟꯗꯤꯗ ꯁꯥꯟꯅꯩ ꯀꯩꯅꯣꯝ ꯀꯩꯅꯣꯝ ꯁꯥꯟꯅꯕꯁꯦ
ꯎꯝ
ꯀ ꯉꯥꯡꯅꯔꯒ ꯁꯥꯟꯅꯩ ꯍꯥꯏꯕ ꯑꯗꯒꯤꯀꯣ ꯌꯥꯝꯅ ꯀꯩꯅꯣ ꯄ꯭ꯔꯣꯅꯥꯎꯟꯁꯦꯁꯟꯁꯦ ꯌꯥꯝ ꯆꯨꯝꯅ ꯉꯥꯡꯉꯛꯑꯦꯕ ꯀꯩ ꯍꯥꯏꯒꯦ ꯑꯁ ꯂꯩꯇꯣꯟ ꯌꯥꯝ ꯁꯦꯡꯕꯗꯣ ꯑꯩꯈꯣꯏꯗꯒ ꯉꯥꯡꯉꯛꯄꯁꯦ ꯊꯦꯠꯂꯒ ꯉꯥꯡꯉꯛꯄꯁꯦ ꯋꯥꯔꯗ ꯑꯃꯇꯪꯒ ꯊꯦꯠꯂꯛꯑꯁꯨ ꯀꯣ ꯌꯥꯝ ꯆꯨꯝꯅ ꯇꯥꯕꯗ ꯌꯥꯝ ꯅꯨꯡꯉꯥꯏꯅ ꯑꯃꯨꯛ ꯍꯥꯏꯔꯛꯑꯦꯕ ꯈꯪꯉꯕ ꯁꯤꯅꯦꯕꯅꯦ ꯑꯃꯨꯛ ꯉꯛꯏꯁꯦ ꯃꯣꯏꯒꯤ
ꯑꯗꯣ ꯃꯣꯏꯁꯦ ꯁꯨꯝ ꯕꯤꯤꯗꯤꯌꯣꯒꯨꯝꯕ ꯀꯔꯤꯒꯨꯝꯕꯁꯦ ꯍꯧꯖꯤꯛꯇꯤ ꯐꯣꯟ ꯁ ꯕꯤꯤꯗꯤꯑꯣ ꯌꯦꯡꯕꯁꯨ ꯃꯉꯥꯏꯔꯦ ꯑꯗꯨꯝꯒꯨꯝꯕꯗꯨꯗ ꯁꯨꯝ ꯌꯦꯡꯈ꯭ꯔꯕꯅꯤꯅꯅꯦ ꯃꯣꯏꯁꯦ ꯃꯣꯏꯅ ꯇꯥꯕꯒꯤ ꯃꯑꯣꯡꯗꯨꯒꯤ ꯃꯇꯨꯡ ꯀꯩꯅꯣ ꯇꯧꯋ ꯑꯩꯈꯣꯏꯗꯤ ꯁꯦꯡꯅ ꯍꯥꯏꯔꯕꯗ ꯗ ꯑꯗꯨꯃꯥꯏꯅ ꯌꯦꯡꯉꯛꯄ ꯅꯠꯇꯦ ꯑꯣꯖꯥꯅ ꯀ꯭ꯂꯥꯁꯔꯨꯝꯗ ꯂꯣꯜꯂꯛꯄ ꯏꯪꯂꯤꯁ ꯍꯤꯟꯗꯤꯗꯣ ꯑꯗꯨꯗꯨꯅꯤ ꯑꯗꯣ ꯑꯩꯈꯣꯏ ꯑꯣꯖꯥꯅ ꯂꯣꯜꯂꯛꯄꯗꯨꯁꯨ ꯄꯟꯁꯤꯁ ꯑꯗꯨꯅꯣ ꯁꯦꯛꯒꯅ ꯂꯣꯟ ꯏꯔꯛꯇ ꯇ ꯂꯩꯗꯃꯦꯀꯣ ꯑꯗꯨꯅ ꯃꯣꯏꯒꯤ ꯃꯇꯧꯗꯨꯅꯦꯕ ꯍꯣꯏ ꯇꯝꯃꯤꯁꯦ
ꯑꯣꯏ ꯃꯣꯏꯗꯤ ꯑꯦꯛꯁꯟꯒ ꯀꯣꯟꯅꯅ ꯇꯧꯔꯛꯄ
ꯍꯣꯏ ꯍꯣꯏ ꯍꯣꯏ ꯑꯗꯨꯅ ꯑꯥꯔꯊ ꯈꯪꯗꯕ ꯑꯥꯔꯊ ꯈꯪꯗꯕꯗꯨꯁꯨ ꯑꯦꯛꯁꯟꯗꯨ ꯎꯠꯂꯕꯅꯤꯅ ꯈꯔ ꯈꯪꯉꯦꯗꯅꯀꯣ ꯃꯣꯏꯁꯨ ꯎꯝ ꯐꯔꯦꯁꯦ ꯐꯔꯦꯁꯦ ꯑꯗꯣ ꯍꯣꯔꯦꯟ ꯑꯃꯨꯛ ꯁꯥꯁꯦ ꯑꯩ ꯊꯕꯛ ꯑꯝꯇ ꯇꯧꯔꯨꯈꯤꯒꯦ
ꯍ ꯍꯣꯏ ꯍꯣꯏ ꯊꯥꯝꯃꯣ ꯊꯝ ꯎꯝ